ꯎ ꯀ ꯑꯅꯍꯏ ꯃꯗꯨꯔꯤ
ꯃꯌꯦꯛ ꯁꯦꯡꯗꯦ ꯁꯦꯡꯅ ꯁꯛꯑꯣ
ꯎꯝ ꯑꯗꯨꯃꯥꯏꯅꯅ ꯇꯧꯋꯤ
ꯃ ꯁꯁꯤꯡꯗꯗꯤ ꯌꯥꯗꯕꯅꯦ
ꯏꯁꯦ ꯆꯄ ꯑꯔ ꯃ
ꯎꯝ
ꯀꯣꯏ ꯏꯔꯝꯗ꯭ꯚꯥꯏ ꯑꯩꯒꯤ ꯆꯤꯆꯦ ꯑꯃ ꯐꯣꯟ ꯇꯧꯒꯦ ꯇꯧꯅꯤ ꯌꯥꯔꯦ ꯃꯥ ꯇꯜꯂꯤ
ꯇꯜꯂꯤꯌꯦ ꯄꯩꯁꯥ ꯄꯪꯖꯧ ꯍꯥꯏꯩꯕ ꯇꯜꯂꯤꯗꯤꯇ ꯑꯣꯏꯣ
ꯄꯖꯥ ꯐꯪꯖꯕꯣ ꯅꯠꯇ꯭ꯔꯗꯗꯤ ꯇꯣꯛꯈ꯭ꯔꯦ ꯃꯥꯗꯣ ꯑꯣꯏꯅ ꯐꯔꯦ ꯐꯔꯦ ꯍꯥꯏꯈ꯭ꯔꯦ
ꯎꯝꯅꯤ ꯀꯥꯟꯅꯗ꯭ꯔꯦ ꯃꯤꯁꯦ ꯀꯌꯥꯝꯅ ꯈꯣꯝꯃꯕ ꯑꯗꯨꯗꯤ ꯆꯞꯁ
ꯅꯃꯤ ꯀꯌꯥꯋꯥꯖꯅ
ꯃꯤꯖꯦ ꯍꯧꯖꯤꯛ ꯑꯃꯗꯤ ꯂꯩꯔꯦꯁꯤ ꯑꯗ ꯃꯔꯤ ꯑꯍꯨꯝ ꯇꯧꯔꯛꯑꯒ ꯀꯨꯟꯊ꯭ꯔꯥꯃꯨꯛꯇꯤ ꯁꯨꯔꯅꯤ
ꯎꯝ ꯑꯗꯒꯤ ꯅꯣꯏꯆꯦꯒꯤꯗꯨ ꯌꯥꯎ ꯌꯥꯔꯅꯤ ꯑꯃꯨꯛ ꯉꯍꯥꯛ ꯅꯧꯕ ꯂꯥꯛꯑꯦ ꯍꯥꯏꯁꯦ
ꯂꯥꯏꯑꯉꯣꯟꯗ ꯑꯩꯅ ꯍꯣꯔꯦꯟ ꯄꯥꯕꯗꯣ ꯀꯩꯅꯣ ꯇꯧꯔꯅꯤ
ꯑ
ꯄꯥꯊꯣꯛꯑꯅꯤ
ꯐꯔ ꯐ ꯅ ꯑꯕꯣꯒ ꯑꯁ ꯅꯣꯏ ꯆꯪꯉ ꯆꯪꯉꯝꯈꯤꯔꯣꯏꯅꯦ ꯏꯕꯨꯡꯉꯗꯤ ꯂꯨꯄꯥ ꯆꯥꯝꯃꯉꯥ ꯊꯣꯛꯄꯗꯨꯣ ꯅꯣꯏ ꯆꯪꯉꯝꯈꯤꯔꯣꯏꯅꯦ
ꯎꯝ
ꯑꯣꯦ ꯑꯣꯀꯦ
ꯁꯥꯒꯤ ꯃꯌꯥꯝꯗꯨꯁꯨ ꯄꯠ ꯐꯠ ꯐꯠ ꯄꯠ ꯆꯪꯉꯛꯑꯗꯤ
ꯍꯣꯏ ꯑꯩ ꯑꯩꯒꯤꯁꯨ ꯆꯪꯉꯦꯕ ꯉꯔꯥꯡ ꯆ ꯍꯨꯝ
ꯆꯍꯨꯝ
ꯑꯥ
ꯀꯅꯥꯗꯤ ꯁꯥꯕꯗꯥ
ꯑꯥ ꯑꯩꯈꯣꯏ ꯄꯨꯂꯞ ꯁꯥꯖꯤꯟꯅꯕꯗꯣ
ꯑꯈꯣꯏ ꯄꯨꯂꯞ ꯁꯥꯕꯗ ꯂꯨꯄꯥ ꯆꯍꯨꯝ ꯈꯛ
ꯍꯥꯏꯗꯤ ꯃꯤ ꯃꯉꯥꯒꯤ ꯃꯤ ꯃꯉꯥꯒꯤꯅꯦ ꯀꯩꯅꯣ ꯋꯥꯍꯩ ꯃꯉꯥ ꯇꯥꯛꯀꯁ ꯃꯉꯥꯒꯤ
ꯑꯥ
ꯅꯍꯥꯟ ꯁꯝꯃꯤꯠ ꯇꯧꯋꯦꯕ ꯑꯩꯗꯣ ꯊꯥꯒꯠꯂꯦꯕ
ꯑꯣ ꯅꯪꯅ ꯇꯧꯕꯩꯔꯣ ꯃꯣꯏꯅꯥ ꯇꯧꯔꯛꯄꯩꯔꯣ ꯑꯩꯈꯣꯏꯅ ꯇꯧꯔꯛꯄꯩꯔꯣ
ꯇꯧꯕꯒꯤ
ꯑꯣ ꯑꯗꯨꯏ ꯑꯣꯔꯝꯃꯅꯤ ꯑꯗꯨꯏꯗꯤ
ꯎꯝ ꯃꯤ ꯇꯔꯥ ꯑꯩ ꯍꯧꯖꯤꯛ ꯇꯔꯥꯅꯤꯊꯣꯏ ꯁꯤꯒ
ꯎꯝ ꯎꯝ ꯑꯗꯨꯗꯥ ꯐꯅꯥꯌꯥꯝ ꯐꯉꯛꯑꯅꯤ
ꯑꯝ
ꯑꯝ ꯗꯨꯗꯤ ꯐꯪꯉꯛꯇ꯭ꯔꯤ ꯉꯥꯏꯔꯤꯌꯦ
ꯎꯝ
ꯑꯗꯨꯃꯥꯏꯅ ꯇꯧꯗꯅ ꯒꯥꯔꯤ ꯌꯥꯝꯅ ꯐꯪꯉꯛꯑꯒꯥ ꯀꯣꯏꯕ ꯀꯥꯁꯦ ꯆꯠ ꯆꯠꯇꯅ ꯆꯥꯄꯣꯠ ꯀꯥꯁꯦ ꯆꯥ ꯆꯥꯗꯅ
ꯎꯝ ꯑꯗꯨꯝ ꯁꯥꯏꯕꯗ ꯂꯣꯏꯈ꯭ꯔꯅꯤ ꯑꯁꯥꯏ ꯌꯧꯕꯗ ꯈꯨꯗꯤ ꯊꯤꯕꯗ
ꯌꯥꯝ ꯌꯥꯝ ꯇꯧꯔꯗꯤ ꯌꯥꯝ ꯌꯥꯝ ꯐꯪꯗꯣꯏ ꯅꯠꯇ꯭ꯔꯣ
ꯍꯣꯏꯅꯦ
ꯑꯗꯨꯅ ꯐꯨꯔꯤꯠ ꯐꯤꯔꯣꯜ ꯀꯥꯁꯦ ꯑꯍꯟ ꯑꯍꯟꯕ ꯂꯩꯗꯅ
ꯗꯒꯤꯗꯤ ꯒꯥꯔꯤ ꯂꯩꯔꯅꯤ ꯌꯨꯝ
ꯑꯥ ꯎꯝ
ꯌꯨꯝ ꯃꯊꯣꯟ ꯑꯥ ꯌꯨꯝ ꯃꯊꯣꯟ ꯃꯊꯣꯟ ꯁꯥꯔꯅꯤ
ꯎꯝ ꯅꯨꯨꯄꯥ ꯆꯥꯍꯨꯝꯅꯥ ꯁꯥꯔꯦꯌꯦ ꯌꯨꯝ
ꯌꯨꯝꯗ ꯁꯅꯥ ꯂꯨꯄꯥꯒꯥ ꯊꯤꯠꯆꯤꯜꯂꯅꯤ
ꯁꯅꯥ ꯃꯆꯨꯒꯥ ꯁꯪꯖꯤꯜꯂꯅꯤ ꯑꯗꯩꯗꯤ ꯌꯨꯝꯒꯤ ꯀꯩꯅꯣꯒꯗꯣ ꯀꯩꯅꯣꯗꯣ ꯀꯔꯤꯌꯥꯕ ꯃꯆꯩ ꯌꯨꯡꯈꯠꯄꯗꯣ
ꯑꯥ
ꯑꯗꯨꯗꯣ ꯁꯅ ꯉꯇꯥꯅꯒ ꯇꯧꯔꯥꯕ ꯀꯩꯅꯣ
ꯎꯝ ꯇꯧꯔꯣ ꯇꯧꯔꯣ ꯁꯤꯒꯤ ꯊꯕꯛ ꯇꯧꯕꯗꯒꯤ ꯄꯩꯁꯥ ꯄꯥꯏꯔꯦꯌꯦ ꯑꯉꯥꯡ ꯑꯃꯥ ꯑꯤ ꯌꯨꯝ ꯁꯥꯈ꯭ꯔꯦꯌꯦ ꯀꯥꯏꯅꯥ
ꯏꯕꯨꯡꯉꯣ ꯅꯪ ꯄꯩꯁꯥ ꯌꯝ ꯄꯥꯏꯈꯠꯂꯤꯁꯦ ꯀꯥꯏꯗꯩ ꯀꯃꯥꯏ ꯇꯧꯔꯤꯅꯣ ꯀꯥꯏꯅ ꯍꯪꯉꯛꯄꯗ ꯑꯁꯨꯝ ꯐꯣꯟꯗꯥ ꯋꯥꯔꯤ ꯁꯥꯟꯅꯕꯗꯩ ꯇꯩꯢꯅꯦ ꯀꯔꯤ ꯀꯥꯏꯅ ꯊꯥꯖꯔꯣꯏꯗꯧꯅꯦ ꯋꯥꯊꯤ ꯁꯨꯝ ꯃꯤꯋꯥ ꯀꯩꯀꯥ ꯋꯥꯊꯤ ꯀꯩꯀꯥ ꯉꯥꯡꯅꯕꯗ ꯄꯩꯁꯥ ꯐꯪꯉꯤꯅꯦ ꯍꯖꯔꯥꯅꯤꯗꯨꯗꯤ
ꯎꯝ ꯑꯗꯨꯃꯥꯏꯅ ꯇꯧꯋꯦ ꯁꯨꯃꯥꯏꯅ ꯁꯨꯃꯥꯏ ꯁꯨꯃꯥꯏꯅ ꯇꯧꯕꯒꯤ ꯑꯣꯏꯔꯝꯅꯤ ꯄꯩꯁꯥ ꯐꯪꯗ꯭ꯔꯤꯗꯣ ꯅꯪ
ꯅꯪꯅ ꯉꯥꯡꯒꯗꯕ ꯅꯪꯅ ꯏꯌꯥꯝ ꯌꯥꯝꯅ ꯉꯥꯡꯒꯗꯕꯅꯦ ꯑꯗꯨꯒ ꯑꯩꯉꯣꯟꯗ ꯄꯩꯁꯥ ꯐꯪ
ꯑꯗꯨꯅꯤ ꯍꯥꯏꯁꯦ ꯋꯥꯁꯦ ꯀꯅꯥꯝ ꯉꯥꯡꯅꯗ꯭ꯔꯦ
ꯑꯗꯨ ꯃꯁꯤꯡ ꯌꯥꯝꯃꯦ ꯅꯪꯅꯥ ꯑꯩꯅꯅꯦ ꯌꯦꯡꯕ ꯅꯪ ꯀꯩꯅꯣ ꯇꯔꯦꯠꯅꯦ ꯀꯨꯟ ꯇꯔꯦꯠꯅꯦ ꯑꯅꯤꯅꯦ ꯃꯥꯄꯜꯅꯦ ꯊꯣꯛꯑꯦꯕ ꯅꯪꯒꯤꯁꯦ
ꯑꯥ
ꯏꯃꯥꯟꯅꯕꯤꯉꯩ ꯅꯣꯏ ꯇ ꯍ ꯍ ꯑꯗꯨꯝ ꯁꯥꯟꯅꯕꯅ ꯇꯔꯦꯠꯅꯦ ꯀꯨꯟꯅꯦ ꯑꯗꯨꯃꯥꯏꯅ ꯇꯪ ꯊꯣꯛꯑꯕ ꯅꯪꯒꯤꯗꯅꯦ ꯋꯥꯡ ꯋꯥꯡꯉꯦ ꯃꯥꯄꯟ ꯊꯣꯛꯏꯁꯦ
ꯎꯝ
ꯍꯥꯏꯗꯤ ꯀꯨꯏꯅ ꯁꯥꯟꯅꯕꯗꯣ ꯈꯪꯗꯦ ꯂꯧ ꯁꯟꯕ ꯌꯥꯕ ꯋꯥ ꯉꯥꯡꯕ ꯑꯗꯨꯗꯤ ꯈꯪꯗꯦꯀꯣ ꯑꯗꯨꯁꯨ ꯃꯤꯅꯤꯠꯇꯣ ꯀꯨꯏꯅ ꯆꯠꯄꯗꯣ ꯆꯗꯅꯒꯤꯅ ꯖꯦꯔꯣꯖꯦꯔꯣ ꯋꯥꯗ ꯂꯩꯍꯧꯦ ꯃꯥꯏꯗꯤ ꯂꯣꯏ ꯔꯤꯖꯦꯛ
ꯌꯥꯔꯕꯔꯦ ꯥꯏ
ꯎꯝ ꯃꯥꯏ ꯐꯨꯕꯗꯤ ꯌꯥꯗꯕꯩꯔꯪꯗꯤꯦ ꯀꯩꯒꯤꯅꯣꯁꯦ
ꯑꯗꯨꯃꯥꯏꯅ ꯇꯧꯗꯅ
ꯎꯝ ꯑꯗꯨꯝ ꯇꯧ ꯂꯩꯔꯣ ꯑꯗꯨꯃꯥꯏꯅ ꯇꯧꯗꯅ ꯁꯨꯃꯥꯏꯅ ꯇꯧꯗꯅ
ꯑꯩꯅ ꯑꯩꯅ ꯀꯩꯅꯝ ꯍꯥꯏꯒ ꯇꯕꯅꯤ ꯀꯥꯎ꯭ꯔꯦ ꯅ ꯂꯨꯕꯣ ꯋꯥꯏꯅꯤ ꯈꯕꯔ
ꯀꯗꯤ
ꯂꯨꯃꯟꯗꯅ ꯀꯥꯎꯈ꯭ꯔꯦ ꯋꯥꯔꯤꯗ ꯀꯩ ꯍꯥꯏꯩꯅꯣꯅꯦ ꯍꯥ ꯀꯌꯥ ꯁꯨꯔꯒꯁꯤꯒ
ꯁꯤꯒ ꯑꯍꯨꯝ
ꯑꯩꯉꯣꯟ ꯑꯣꯏꯅ ꯇꯧꯔꯛꯄ
ꯎꯝ
ꯑꯩꯉꯣꯟꯗ ꯇꯧꯔꯛꯄꯁꯤꯒ ꯑꯍꯨꯝ ꯁꯨꯔꯦꯏ ꯄꯨꯜꯂꯞꯅ ꯀꯌꯥ ꯁꯨꯔꯒꯦ
ꯎꯝ ꯊꯥꯔꯇꯤꯟ
ꯎꯝ ꯕꯥꯔꯣꯒ ꯄ꯭ꯂꯁ ꯑꯃ ꯇꯔꯥꯍꯨꯝ ꯏ
ꯌꯥꯝ ꯋꯥꯠꯂꯤꯦ ꯌꯥꯝ ꯋꯥꯠꯂꯤꯦ ꯃꯤ ꯑꯃꯁꯨ ꯆꯦꯟꯈ꯭ꯔꯦꯕ ꯉꯝꯃꯔꯣꯏꯅ
ꯃꯤ ꯑꯃꯁꯨ ꯆꯦꯡꯈ꯭ꯔꯦ ꯉꯝꯃꯔꯣꯏ ꯇꯜꯂꯤ ꯑꯩ ꯏꯃꯥꯟꯅꯕꯤ ꯑꯃꯁꯨ ꯇꯧꯒꯦꯔ ꯑꯩ
ꯇꯂꯦꯣ ꯑꯕꯨꯡ ꯍꯥꯄꯒꯦ
ꯑꯕꯨꯡꯉꯣ ꯍꯥꯞꯄꯒꯤ ꯇꯜꯂꯦ ꯑꯕꯨꯡꯉꯣ ꯍꯥꯞꯄꯒꯦ ꯍꯥꯏꯌꯦ ꯑꯗꯨꯕꯨꯨꯡ ꯃ ꯍꯥꯣ
ꯃꯤꯠ ꯑꯥꯕꯨꯡ ꯍꯥꯥꯞꯕ ꯁꯨꯔꯦ ꯃꯤ ꯃꯉꯥ ꯅꯠꯇ꯭ꯔꯣ ꯑꯗꯨ ꯁꯨꯔꯦ ꯀꯩꯅꯣ ꯅꯣꯏ ꯆꯦ ꯂꯩꯔꯦ ꯅꯣꯏ ꯆꯦ ꯑꯗꯨ ꯂꯣꯏꯈ꯭ꯔꯦ ꯅꯪ ꯂꯩꯔꯦ ꯅꯪ ꯂꯣꯏꯗꯣꯔꯦ ꯑꯗꯒꯤ ꯆꯦꯗꯅꯥ ꯂꯩꯔꯦ ꯃꯥꯁꯨ ꯂꯣꯏꯁꯤꯜꯂꯅꯤ ꯑꯗꯩ ꯏꯃꯥꯟꯅꯕꯤ ꯑꯃ ꯇꯧꯋꯦ ꯃꯥꯁꯨ ꯃꯥꯅ ꯃꯥꯁꯨ ꯂꯣꯏꯗꯔꯦ ꯑꯣ ꯑꯍꯨꯝ ꯁꯨꯈꯅꯦ ꯃꯔꯤ ꯑꯍꯨꯝ ꯂꯣꯛ ꯀ ꯁꯨꯔꯦ ꯂꯣꯏꯗꯣꯔꯦ ꯑꯗꯩ ꯑꯕꯨꯡꯉ ꯍꯥꯞꯄꯅꯤ ꯁꯨꯔꯦ ꯀꯩꯅꯣ
ꯑꯕꯨꯡꯉꯣꯛ ꯍꯥꯞꯄꯒ ꯁꯨꯔꯦ ꯑꯗꯨꯗ ꯅꯪ ꯑꯕꯨꯡꯉꯣꯟꯗ ꯑꯃꯝꯐꯥꯎ ꯇꯧꯗ꯭ꯔꯤꯕꯣ ꯍꯥꯏꯁꯦ ꯍꯥꯟꯗꯤ ꯇꯧꯔꯏꯗꯣ ꯑꯃꯝꯐꯥꯎ ꯇꯧꯗ꯭ꯔꯤꯔꯤꯕ ꯑꯁ
ꯃꯥꯒ ꯋꯥꯔꯤ ꯁꯥꯅꯤꯡꯗꯕ
ꯀꯩ ꯀꯌꯥ
ꯈꯛꯕ ꯑꯣꯏꯅ ꯑꯩ ꯈꯪꯗꯦ ꯃꯥꯃ ꯊꯥꯡꯖꯅꯒꯨꯝ
ꯄꯟꯇ꯭ꯔꯥ ꯑꯃ ꯌꯥꯎꯔꯦ
ꯆꯦꯗ ꯅꯥ ꯄꯥꯎ ꯐꯥꯗꯅ ꯇꯧꯔꯤ ꯀꯥꯟꯁꯤꯗ
ꯑꯀ꯭ꯔ ꯑꯪ ꯈꯔ ꯑꯃ ꯌꯥꯎꯔꯦ ꯑꯗ ꯊꯥ ꯃꯉꯥꯁꯤ ꯀꯔꯝ ꯀꯥꯟꯗꯣ
ꯅꯣꯡꯃꯥꯏꯖꯤꯡ ꯅꯨꯃꯤꯠ
ꯑ ꯅꯣꯡꯃꯥꯏꯖꯤꯡ ꯅꯨꯃꯤꯠꯁꯦ
ꯉꯁꯤ ꯇꯥꯡ ꯑꯅꯤ ꯎꯗꯤ ꯅꯨꯃꯤꯠ ꯅꯤꯅꯤ ꯈꯤꯇ ꯉꯥꯏꯔꯦ
ꯑꯗꯨꯗꯤ ꯇꯥꯡ ꯃꯉꯥꯁꯤꯗ
ꯂꯥ ꯃꯌꯥꯝ ꯄꯨꯔ ꯂꯥꯛꯑꯣ
ꯄꯨꯡ ꯀꯌꯥꯗꯧꯅꯣ ꯂꯥꯛꯇꯣꯏꯁꯦ
ꯄꯨꯡ ꯍꯣꯔꯦꯟ ꯆꯦꯐꯣꯡ ꯊꯂꯛꯄꯗ ꯎꯔꯅꯤ
ꯑꯗꯣ ꯅꯍꯥꯟꯒꯤ ꯑꯗꯨꯃꯥꯏꯅ ꯂꯥꯛꯑ ꯑꯩꯈꯣꯏ ꯀꯔ ꯇꯧꯕ ꯑꯗꯨꯃꯥꯏꯅ ꯂꯥꯛꯑꯒ ꯆꯥꯔꯗꯤ ꯑꯃꯨ
ꯑꯗꯨ ꯂꯥꯗ ꯇꯧꯁꯦ ꯂꯥꯄꯣ ꯍꯥꯏꯕ
ꯑ ꯉꯔꯥꯡ ꯍꯤ ꯂꯥꯗꯣꯇꯤꯝ ꯆꯥꯎꯖꯥꯅꯤꯇꯤꯅꯤ ꯏꯕꯨꯡꯉꯣꯗꯤ ꯌꯥꯝ ꯋꯥꯡꯉꯤ
ꯍꯁ
ꯃꯨꯕ ꯇꯪꯈꯥꯏ ꯆꯥꯎꯕꯁꯨ ꯇꯪꯈꯥꯏ ꯋꯥꯡꯕꯁꯨ ꯇꯪꯈꯥꯏ
ꯅꯣꯡꯖꯨꯔ ꯃꯥꯂꯦ
ꯃꯝꯖꯜꯂꯦ ꯁꯣꯝꯗꯗꯤ ꯎꯉꯝꯃꯦ
ꯅꯧ ꯆꯨꯔꯦ
ꯉꯥꯏ ꯑꯌꯨꯛ ꯋꯥꯏꯔꯝ ꯅꯠꯇꯦ ꯑꯌꯨꯛ ꯄꯨꯡ ꯇꯔꯥꯃꯥꯊꯣꯏ ꯁ꯭ꯋꯥꯏꯗꯔꯥ ꯑꯩꯣꯏꯗ
ꯎꯝ ꯊꯣꯡꯅꯕꯒꯖꯟꯒꯦ
ꯌꯥꯝ ꯊꯤꯟ ꯀꯨꯏ ꯀꯟꯅ ꯆꯨꯔꯛꯑꯃꯝ
ꯎꯝ ꯃꯐꯝꯁꯨꯗꯤ ꯃꯅꯨꯡꯗ ꯑꯗꯨꯝ ꯂꯩꯕꯩ ꯈꯪꯗꯕ ꯋꯥꯅꯤ
ꯊꯣꯡꯅꯥꯎ ꯂꯣꯟꯁꯤꯟꯕꯗꯣ ꯀꯃꯥꯏꯅ ꯂꯣꯟꯁꯤꯟꯅꯤ ꯍꯥꯏꯕꯗꯨ ꯇꯥꯛꯄꯤꯌꯨꯔꯥ
ꯎꯝ ꯇꯥꯛꯄꯤꯌꯨ ꯍꯇꯦ
ꯊꯣꯡꯅꯥꯎ ꯑꯁꯤ ꯊꯣꯡꯅꯥꯎ ꯃꯄꯥꯗꯨꯗ ꯅꯀꯨꯠꯇ ꯊꯝꯃꯣ ꯑꯗꯨꯒ ꯃꯥꯒꯤ ꯂꯣꯟꯖꯕ ꯑꯃꯒꯤ ꯄꯣꯠꯆꯩ ꯌꯥꯎꯕꯗꯣ ꯆꯤꯡꯅ ꯀꯣꯠꯇꯨꯅ ꯄꯥꯏꯔꯒ ꯇꯞꯂꯤ ꯇꯞꯂꯤ ꯀꯩꯅꯣꯗꯨꯗꯤ ꯎꯒꯤꯔꯥ
ꯎꯝ ꯍꯒꯅꯦ
ꯀꯃꯥꯏꯅ ꯇꯧꯋꯤ ꯊꯣꯡꯅꯥꯎꯗ ꯑꯗꯨꯗꯤ
ꯅ ꯎꯖꯠꯖꯤꯕ
ꯎꯠꯇ꯭ꯔꯤ
ꯅꯪ ꯊꯣꯅꯥ ꯎꯖꯗ꯭ꯔꯤꯕ
ꯆ ꯊꯦ
ꯊꯣꯡꯅꯥꯎꯁꯦ ꯊꯣꯡ ꯅꯥꯎ ꯑꯣꯏ ꯊꯣꯡꯗ ꯊꯣꯡ ꯃꯆꯥ ꯑꯣꯏꯕ ꯀꯥꯟꯕ ꯌꯥꯗꯕ
ꯑꯗꯨꯗꯤ ꯎꯄꯥꯛꯇꯣ ꯈꯨꯠꯇꯨꯅ ꯄꯥꯏꯔ ꯆꯤꯡꯁꯤꯜꯂꯛꯑꯣ
ꯎꯝꯒꯂꯦ ꯃꯖꯂꯦ
ꯑꯗꯨꯒ ꯀꯣꯅꯥꯗꯣ ꯄꯥꯟꯁꯤꯜꯂꯣ
ꯎꯝ ꯐꯣꯏꯠꯖꯤꯟꯖꯔꯦ ꯂꯣꯏꯖꯔꯦ ꯅꯣꯡ ꯆꯨꯗ꯭ꯔꯣ
ꯎꯝ ꯆꯨꯗꯦ ꯃꯥꯡꯁꯤꯜꯂ ꯉꯁꯥꯏ ꯆꯨꯔꯞꯇꯧ ꯃꯥꯜꯂꯁꯨ ꯃꯥꯡꯁꯤꯟ ꯍꯧꯔꯦ
ꯍ ꯅꯣꯏ ꯉꯁꯥꯏ ꯅꯣꯏꯅ ꯆꯦꯗ ꯐꯣꯟ ꯇꯧꯕꯗ ꯇꯦꯅꯤꯒꯤ ꯃꯈꯣꯟꯜ ꯑꯃ ꯇꯥꯏ
ꯂꯩꯁꯤꯗ ꯀꯩꯅ ꯇꯨꯝꯃꯤ ꯈꯪꯗꯦ ꯈꯔꯗꯤ ꯆꯪꯉꯛꯇꯣꯏꯅꯤ ꯅꯣꯏ ꯇꯥꯟꯊꯣꯛꯄꯤꯔꯛꯏꯁꯦ
ꯑꯦ ꯈꯜꯂꯦꯕ ꯃꯥꯁꯦ ꯂꯩꯇꯕ ꯃꯥꯜꯅꯦ ꯅꯠꯇ꯭ꯔ ꯀꯥꯏꯆꯒꯗꯣꯅ ꯈꯪ ꯈꯜꯂꯦ ꯑꯗꯨꯒꯗꯣ ꯆꯪꯍꯜꯂꯦꯕ
ꯃꯣꯏ ꯁ꯭ꯀꯨꯜ ꯆꯠꯂꯨꯏꯌꯦꯗꯒꯤ ꯆꯪꯉꯛꯏꯑꯕ
ꯑꯣꯝ
ꯑꯗꯤ ꯃꯇꯨꯡ ꯉꯥꯏꯔꯤ
ꯅꯣꯏꯒ ꯉꯥꯏꯃꯤꯟꯅꯩꯗꯨ ꯀꯩꯒꯤꯅꯣ
ꯑ ꯌꯥꯏ ꯐ ꯑꯗꯨ ꯁꯣꯔꯣꯛꯇꯤ ꯆꯠꯅꯈꯥꯏꯁꯨ ꯍꯅꯤ ꯇꯜꯂꯤ ꯃꯥꯥꯏ ꯁꯣꯔꯣꯛꯇ ꯏꯇꯅ ꯉꯏꯆꯦ
ꯎꯝ ꯎꯝ ꯃꯤ ꯌꯥꯝ ꯂꯩꯕꯅꯦ ꯃꯤꯅ ꯌꯦ ꯏꯅꯦ ꯎꯒꯤꯅꯦꯕ
ꯑꯝ ꯑꯗꯒꯤ ꯑꯗꯨꯃꯥꯏꯅ ꯇꯧꯗꯅ
ꯑꯗꯨꯃꯥꯏꯅ ꯇꯧꯗꯅ ꯂꯥ ꯄꯔꯛꯑꯣ
ꯂꯥꯁꯤ ꯑꯆꯧꯕ ꯑꯃ ꯄꯨꯔꯛꯑꯒꯦ ꯑꯩꯈꯣꯏ ꯃꯌꯥꯝ ꯆꯟꯒꯗꯕ ꯎ ꯂꯐꯨ ꯄꯨꯂꯞ
ꯍꯅꯦ ꯑꯗꯨꯅ ꯄꯖꯦ ꯃꯥ
ꯄꯨꯂ ꯇꯨꯃꯤ ꯍ ꯂ ꯌꯨꯝꯅ ꯃꯂꯗ
ꯃꯤꯁꯦ ꯀꯅꯥ ꯀꯅꯥꯅꯣ ꯆꯥꯗꯣꯏꯁꯦ ꯃꯤꯁꯦ
ꯃꯤꯁꯦ ꯃꯁꯤꯡ ꯊꯤꯔꯣ ꯅꯣꯏꯒꯤ ꯃꯤ ꯑꯍꯨꯝ ꯑꯃ
ꯑꯩꯈꯣꯏ ꯑꯍꯨꯝ ꯀꯅꯥ ꯑꯩꯈꯣꯏ ꯃꯔꯤ ꯁꯨꯔꯨꯔꯣꯏꯗ꯭ꯔꯣ ꯍꯥꯏꯁꯦ
ꯅꯣꯏ ꯃ ꯄꯨꯂꯞ ꯂꯥꯛꯒꯦ ꯍꯥꯏꯔꯣ
ꯑꯦ ꯂꯪꯗ꯭ꯔꯦꯗꯤꯦ ꯂꯥꯎꯑꯣꯏꯗ꯭ꯔꯥ
ꯌꯥꯗꯦ ꯅꯣꯏ ꯅꯣꯏ ꯏꯃꯥꯕꯎ ꯌꯥꯎꯍꯜꯂꯔꯣꯏ ꯍꯥꯏꯕꯅꯦ ꯌꯥꯎꯗ ꯌꯥꯗꯕ ꯏꯃꯥ ꯆꯥꯅꯤꯡꯉꯦ ꯍꯥꯏꯕꯗꯨꯗ ꯌꯥꯎꯔꯛꯑꯕꯅꯤ ꯑꯁꯦꯡꯕꯗꯤ ꯑꯉꯥꯡꯒꯤ ꯈꯤꯇꯅꯦ ꯑꯉꯥꯡꯒꯤ ꯊꯧꯔꯛ ꯝ
ꯑꯣ ꯑꯗꯨꯗꯤ ꯑꯩꯈꯣꯏ ꯃꯔꯤ ꯃꯉꯥ ꯄꯥꯁꯤꯜꯂꯣꯑꯣ
ꯃꯪ
ꯑꯩꯈꯣꯏ ꯏꯄꯥꯝ ꯂꯩꯔꯦ ꯑꯩꯈꯣꯏ ꯏꯃꯥꯝ ꯂꯩꯔꯦ ꯑꯩꯈꯣꯏ ꯏꯆꯦ ꯑꯃ ꯂꯩꯔꯦ ꯑꯩ ꯑꯅꯤ ꯄꯥꯝꯔꯦ ꯭ꯔꯣ ꯌꯥꯔꯦ
ꯀꯩꯒꯤ ꯍꯧꯗꯣꯡꯑꯝꯒ
ꯅꯠꯇꯦ ꯑꯩ ꯑꯅꯤ ꯄꯥꯁꯤꯜꯂꯝꯃ
ꯑꯣ ꯑꯗꯨꯒꯤ ꯅꯣꯏꯒꯤ ꯂꯥ ꯑꯃ ꯂꯩꯔꯅꯤ ꯑꯗꯒꯤ ꯔꯣꯅꯥ ꯅꯣꯏꯒꯤ ꯂꯥꯑ ꯑꯃꯃꯨꯛ ꯂꯩꯔꯅꯤ
ꯑꯩꯒꯤ ꯀꯅꯥ ꯀꯅꯥꯃꯨ ꯀꯅꯥꯝ ꯌꯥꯎꯔꯣꯏꯗ꯭ꯔꯣ ꯔꯣꯅꯥ ꯀꯅꯥ ꯀꯅꯥ ꯑꯉꯥꯡ ꯉꯥꯛꯇꯔ ꯃꯣꯏ ꯑꯍꯟ ꯑꯃ ꯌꯥꯎꯔꯣꯏ꯫
ꯈꯪꯗꯦ ꯃꯃꯥꯡ ꯅꯤꯅꯦ ꯌꯥꯎꯗꯣꯏ ꯑꯣꯏꯔꯝꯅꯤ꯫ ꯏꯅꯦ ꯌꯥꯎꯗꯣꯏꯅꯤ ꯑꯗꯒꯤ ꯃꯃꯣ ꯍꯥꯏꯖꯤ ꯀꯦꯖꯤ ꯌꯥꯎꯗꯣꯏꯅꯤ ꯂꯥ ꯑꯅꯤ ꯂꯩꯔꯦ ꯑꯗꯒꯤ ꯂꯥ ꯑꯍꯨꯝ ꯑꯃ ꯆꯥꯕ ꯄꯤꯍꯣꯏ ꯒꯤꯃ
ꯑ ꯇꯥꯡꯒ ꯀꯩꯅꯣ ꯌꯥꯎꯗ꯭ꯔꯥ ꯇꯧꯕꯒ
ꯑ ꯑ ꯇꯥꯡ ꯑꯥ ꯍꯣꯏ ꯃꯃ‌ꯣ ꯑꯥ꯭ꯔꯖꯤꯠꯀ
ꯎꯝ
ꯑꯗꯒꯤ ꯂꯥ ꯑꯩꯈꯣꯏ ꯑꯃ ꯀꯌꯤ ꯁꯨꯔ‌ꯦ ꯂꯥ
ꯎꯝ ꯑꯗꯨꯗꯤ ꯂꯥꯒꯤ ꯄꯩꯁꯥ ꯄꯥꯔꯛꯇ꯭ꯔꯦ ꯌꯥꯔꯔꯣꯏ ꯑꯗꯨꯗꯤ
ꯂꯥꯗꯤ ꯄꯥꯗꯁꯨ ꯌꯥꯅꯤ ꯑꯩꯈꯣꯏꯗ ꯌꯦꯟ ꯆꯥꯗꯣꯏꯁꯤꯗꯤ
ꯑꯗꯨꯅꯦ ꯍꯥꯏꯖ‌ꯦ ꯂꯥꯒꯤꯗꯣ ꯌꯥꯝꯃꯜꯂꯤ ꯍ‌ꯦꯛꯇꯣꯏꯁꯤ ꯑꯗꯨꯏ ꯄꯩꯁꯥ
ꯑꯗꯨꯗꯤ ꯑꯩ ꯑꯗꯨꯝ ꯍꯦꯛꯄ ꯂꯥꯛꯑꯒꯦ
ꯂꯥꯅꯥ ꯑꯃꯥꯗ ꯂꯨꯄꯥ ꯇꯥꯔꯥ ꯇꯥꯔꯥ
ꯇꯥ ꯇꯥꯕꯤꯒꯦ ꯂꯨꯄꯥ ꯂꯥ ꯃꯔꯤ ꯍ‌ꯦꯛꯄꯗ ꯐꯣꯔꯇꯤ ꯇꯥꯒꯗꯕꯗꯣ ꯂꯨꯄꯥ ꯐꯣ꯭ꯔꯇꯤ ꯐꯥꯏꯚꯇ ꯂꯧꯔꯒ‌ꯦ ꯌꯥꯅꯤ
ꯎꯝ ꯃꯥꯉꯥ ꯈꯛ
ꯎꯝ
ꯑꯩꯈꯣꯏ ꯁꯤꯗ ꯏꯕꯣꯛꯁꯦ ꯁꯦꯟꯗꯟꯁꯦ ꯐꯃꯨꯡꯗ ꯊꯥꯡꯒꯠꯂꯒ ꯇꯨꯝꯃꯤ
ꯊꯥꯡꯒꯠꯂ ꯇꯨꯝꯃꯦ ꯑꯗꯨꯗꯤ ꯆꯤꯡꯊꯔꯣ ꯑꯗꯨꯒ ꯑꯃꯨꯛ ꯇꯝꯃꯣ
ꯆꯤꯡ ꯊꯔꯒ ꯑꯃꯨꯛ ꯇꯨꯝꯍꯜꯂ‌ꯣ